ꯍꯜꯂꯣ ꯆꯦ ꯇꯥꯕꯔꯣ ꯑꯪ ꯀꯩꯗꯧꯅꯣ ꯇꯥ ꯇꯥꯏ
ꯑꯩꯁꯦ ꯂꯥꯏ ꯍꯔꯥꯎꯕ ꯌꯦꯡ ꯆꯠꯂꯨꯕꯅꯦ ꯍꯜꯂꯛꯑꯒ ꯃꯥꯏꯑꯝꯇ ꯇꯥꯔ ꯇꯨꯝꯒꯦ ꯇꯧꯔꯦ
ꯍꯧꯖꯤꯛ ꯂꯥꯏꯍꯥꯔꯥꯎꯔꯤꯕꯣ ꯍꯥꯏꯁꯦ
ꯍꯔꯥꯎꯔꯤꯑꯦ
ꯀꯩꯅ ꯌꯥꯝ ꯊꯦꯡꯅ ꯍꯔꯥꯎꯋꯅ
ꯑꯪ ꯅꯕꯨꯗꯤ ꯉꯥ ꯑꯣꯏꯔꯦ
ꯎꯝ ꯀꯃꯥꯏꯅ ꯇꯧꯒꯦ ꯅꯨꯡꯉꯥꯏꯕꯔꯣ
ꯑ ꯌꯥꯏ ꯇꯗ
ꯍ ꯀꯃꯥꯏ ꯀꯃꯥꯏ ꯇꯧꯒꯦ ꯂꯥꯏ ꯍꯥꯔꯥꯎꯕ
ꯎꯝ ꯍꯥꯛꯇꯛꯇꯤ ꯌꯥꯝ ꯀꯩꯅꯣ ꯇꯧꯗ꯭ꯔꯦꯕꯀꯣ ꯍꯥꯏꯗꯤ ꯅꯣꯏ ꯎꯀꯟꯗ ꯊꯤꯡꯉꯦ ꯈꯣꯠꯂꯦꯅ ꯇꯧꯗꯅ ꯌꯥꯝ ꯐꯖꯅ ꯀꯩꯅꯣ ꯇꯧꯕꯗꯤ ꯑꯣꯏꯗ꯭ꯔꯦ ꯃꯃꯥꯡꯉꯗꯤ ꯌꯥꯝ ꯅꯨꯡꯉꯥꯏꯕꯅꯦꯟꯇꯉꯅ ꯇꯧꯁꯦ ꯀꯌꯥꯝ ꯅꯨꯡꯉꯥꯏꯕ ꯌꯧꯗꯦ ꯑꯗꯣ ꯑꯗꯨꯝ ꯅꯨꯡꯕꯨꯗꯤ ꯅꯨꯡꯉꯥꯏ ꯀ ꯑꯗ ꯃꯃꯥꯡꯒꯤ ꯑꯗꯨꯃꯥꯏꯅꯗꯤ ꯌꯧꯗ꯭ꯔꯦ ꯂꯥꯏꯕꯧ ꯀꯩꯀꯥꯕꯨꯗꯤ ꯌꯥꯝ ꯀꯨꯏ ꯀꯨꯏ ꯇꯧꯋꯦ ꯑ ꯖꯒꯣꯏꯗꯣ ꯌꯥꯝ ꯀꯟꯅ ꯁꯥꯗ꯭ꯔꯕꯒꯤ ꯌꯥꯝ ꯅꯨꯡꯉꯥꯏꯕꯗꯤ ꯑꯣꯏꯗꯦ ꯌꯥꯝꯅ ꯑꯉꯥꯡ ꯑꯣꯏꯔꯀꯥꯟꯗ ꯂꯥꯏ ꯍꯔꯥꯎꯕ ꯂꯥꯛꯄ ꯁꯦ ꯌꯥꯝ ꯑꯦꯛꯁꯥꯏꯇꯦꯠ ꯑꯣꯏꯔꯒ ꯌꯥꯝ ꯅꯨꯡꯉꯥꯏꯕꯅꯦ ꯑꯗꯨꯃꯛꯇꯤ ꯀꯩꯅꯣꯗꯣ ꯅꯨꯡꯉꯥꯏꯕꯗꯨꯃꯛꯇꯤ ꯌꯥꯎꯗ꯭ꯔꯦ ꯑꯗꯣ ꯑꯗꯨꯕꯨꯗꯤ ꯅꯨꯡꯉꯥꯏ
ꯎꯝ ꯂꯣꯏ ꯁꯥꯥꯡꯕ ꯊꯣꯛꯇ꯭ꯔꯣꯕ
ꯖꯒꯣꯏꯁꯦ ꯉꯔꯥꯡꯗꯣ ꯂꯥꯏꯄꯨꯕꯕꯨꯗꯤ ꯊꯣꯛꯑꯦ ꯑꯗꯣ ꯉꯁꯤꯗꯤ ꯋꯥꯔꯦꯅ ꯄꯣꯊꯥꯔꯦ
ꯂꯥꯏꯄꯨꯕꯁꯨ ꯋꯥꯕꯅꯤ
ꯎꯝ ꯋꯥꯏ ꯀꯗꯦ ꯑꯗꯨꯝ ꯆꯠꯂꯗꯣꯏꯅꯤꯗꯅꯦ ꯐꯔ ꯁꯆꯟꯕꯅꯤꯗ ꯃꯄꯥꯟ ꯂꯩ ꯃꯤꯒꯁꯦꯠꯇꯅꯤꯗ ꯋꯥꯏꯑꯦꯕ
ꯑꯝ ꯂꯥꯏ ꯄꯨꯔꯁꯨ ꯃꯤ ꯌꯥꯝꯃꯒꯅꯤ
ꯍꯥ
ꯂꯥꯏ ꯄꯨꯁꯨ ꯃꯤ ꯌꯥꯝꯃꯝꯒꯅꯦ ꯍꯥꯏꯕ
ꯑꯥ ꯉꯔꯥꯡꯗꯤ ꯌꯥꯝ ꯌꯥꯝꯃꯦ ꯑꯩꯈꯣꯏꯅ ꯄꯨꯕꯗꯣ ꯃꯤ ꯂꯩꯁꯥꯕꯤꯗꯅ ꯃꯤ ꯃꯔꯥ ꯐꯨꯃꯨꯛ ꯍꯦꯜꯂꯦ ꯃꯧ ꯀꯩꯀꯥ ꯊꯥꯗꯕꯤꯗ ꯄꯥꯈꯪ ꯃꯆꯥꯁꯨ ꯑꯗꯨ ꯌꯥꯎꯋꯦ ꯈꯒꯤ
ꯌꯝꯃꯦ
ꯃꯣꯏꯔꯥꯡꯒꯤꯁꯨ ꯌꯥꯝꯃꯦ ꯌꯥꯝꯃꯦ ꯑ ꯃꯣꯏꯔꯥꯡꯗ ꯍꯦꯟꯈꯦ ꯁꯤꯅ
ꯍꯣꯏ
ꯃꯑꯣꯡꯗꯤ ꯑꯗꯨ ꯃꯣꯏꯔꯥꯡꯒ ꯃꯑꯣꯡꯗꯤ ꯂꯥꯏ ꯍꯔꯥꯎꯒ ꯃꯑꯣꯡꯗ ꯃꯥꯟꯅꯕ ꯃꯥꯜꯂꯦꯀꯣ
ꯑꯥ ꯃꯥꯅꯥ ꯃꯅꯩꯌꯦ ꯑꯗꯨꯗꯤ ꯑꯗꯨꯝ ꯂꯣꯏ ꯃꯅꯩꯗ ꯂꯥꯏ ꯍꯔꯥꯑꯣꯕꯥ ꯈꯨꯗꯤꯡ ꯃꯥꯀ ꯂꯣꯏꯅ ꯆꯞꯃꯥꯅꯗꯣꯏꯅꯤ
ꯍꯥꯏꯗꯤ ꯃꯑꯣꯡ ꯈꯔ ꯈꯦꯠꯅꯕ ꯂꯩꯗꯅ
ꯎꯝ ꯑꯩꯈꯣꯏꯒꯤ ꯈꯦꯠꯅꯕ ꯍꯥꯏꯔꯒꯅ ꯑꯩꯈꯣꯏ ꯂꯥꯏ ꯂꯥꯊꯣꯛꯄ ꯇꯦ ꯑꯩꯈꯣꯏꯒꯤ ꯈꯨꯟꯒꯤ ꯑꯣꯏꯅ
ꯑ ꯂꯥꯂꯝ ꯊꯣꯛꯇꯕꯤ ꯑꯗꯨꯝ ꯂꯣꯏꯁꯤꯟꯗꯕ
ꯑꯥ ꯂꯥꯏ ꯂ ꯑꯃ ꯊꯣꯛꯑꯔꯣꯏ ꯅꯨꯄꯤ ꯊꯤꯔ ꯂꯣꯏꯁꯟꯒꯅꯤ ꯑꯩꯈꯣꯏ ꯂꯥꯏ ꯂ ꯊꯣꯛꯄ ꯌꯥꯗꯦ
ꯂꯥꯏ ꯅꯨꯄꯤ ꯊꯤꯔꯅꯤ ꯑꯗꯨꯒ ꯂꯥꯏꯔꯣꯏ ꯇꯣꯁꯟꯗꯣꯏꯔꯣ
ꯑ ꯑ ꯑ ꯍꯣꯏꯑꯗꯨ ꯂꯣꯏꯁꯅꯗ ꯂꯥꯏ ꯃꯄꯥꯟ ꯊꯣꯛꯄ ꯌꯥꯗꯦ ꯑꯩꯈꯣꯏꯗꯤ
ꯀꯩ ꯂꯥꯏꯑꯣꯏꯗꯣꯏꯅꯣ ꯆꯣꯍꯧꯕꯣ
ꯍꯥ
ꯀꯩ ꯂꯥꯏ ꯑꯣꯏꯗꯣꯏꯅꯣꯕ
ꯅꯣꯡꯄꯣꯛ ꯅꯤꯡꯊꯧ ꯄꯥꯟꯊꯣꯏꯕꯤ ꯑꯗꯩꯗꯤ ꯏꯃꯥ ꯀꯩꯅꯣꯝ ꯍꯥꯏꯔꯅꯦ ꯃꯃꯤꯡꯗꯣ ꯍꯥꯎꯈ꯭ꯔꯦ
ꯅꯕꯨꯡ ꯄꯥꯟꯊꯣꯏꯕꯤ ꯃꯥꯦ ꯅꯃꯥꯏꯖꯤꯤꯡ ꯆꯤꯡ ꯂꯣꯝꯅ ꯊꯣꯏ ꯅꯒꯦ ꯜꯂꯤ ꯂꯥ
ꯑꯥ ꯑꯥ ꯑꯗꯨ ꯑꯩꯈꯣꯏꯒꯤ ꯁꯤꯗ ꯂꯥꯠꯂꯦ
ꯄꯥꯟꯊꯣꯏꯕꯤꯁꯦ ꯂꯥꯠꯄ ꯍꯧꯁꯦ ꯈꯨꯃꯟ ꯈꯨꯃꯟ ꯀ꯭ꯂꯥꯏ ꯂ ꯂꯥꯠꯄ ꯍꯧꯈꯤꯕꯅꯦ ꯍꯥꯏꯕ ꯉꯁꯥꯏꯁꯦ ꯈꯨꯃꯟꯁꯤꯡꯗꯨ ꯑꯣꯏꯔꯗꯤ
ꯑ ꯈꯨꯃꯟꯁꯨ ꯑꯗꯨꯝ ꯇꯥꯏ ꯃꯉꯥꯡꯁꯨ ꯑꯗꯨꯝ ꯇꯥꯏ ꯑꯗꯨꯝ ꯈꯡꯅꯩ
ꯑꯣ ꯍꯥꯏ ꯍꯣꯏ ꯋꯥꯔꯤꯗ ꯇꯥꯈꯤꯗ ꯍꯥꯏꯗꯤ ꯄꯨꯡ ꯅꯤꯡꯊꯧ ꯄꯥꯟꯊꯣꯏꯕꯤꯒꯤ ꯀꯩꯅꯣ ꯇꯧꯈꯤꯕꯁꯦ ꯃꯃꯥꯏꯖ ꯆꯤꯡꯕ ꯇꯥꯏꯌꯦꯕ
ꯑ ꯅꯣꯡꯃꯥꯏꯖꯤꯡ ꯆꯤꯡꯗꯣ ꯅꯣꯡꯃꯥꯖꯤꯡ ꯆꯤꯡ ꯄꯥꯔꯦꯡ ꯑꯣꯏ ꯇꯤꯗꯤ ꯒꯣꯑꯩꯈꯣꯏꯁꯦ ꯑꯣꯏꯕꯗꯤ ꯑꯩꯈꯣꯏꯁꯤꯗ ꯎꯔꯤꯕ ꯆꯤꯡꯁꯤ ꯍꯦꯛ ꯅꯣꯡꯃꯥꯏꯖꯤꯡ ꯆꯤꯡ ꯁꯣꯂꯥꯡ ꯅꯣꯡꯃꯥꯏ ꯆꯤꯡ ꯍꯥꯏꯥꯏꯗꯣ ꯑꯣꯏꯗꯣꯏꯅꯦꯕ ꯑꯗꯣ ꯎꯝ ꯑꯗꯨꯝ ꯃꯣꯏ ꯉꯁꯥꯏ ꯁꯟꯖꯦꯝꯕꯝ ꯀꯩꯀꯥ ꯑꯩꯈꯣꯏ ꯈꯨꯟ ꯊꯡꯅꯩꯁꯦ ꯃꯣꯏꯅꯨꯡꯄꯣꯛꯕꯣꯏꯗꯣ ꯂꯥꯠꯇꯦꯕ
ꯍꯝ
ꯈꯨꯟ ꯈꯛꯇꯅꯦꯕ ꯂꯥꯛꯑꯗꫭꯏꯁꯦ
ꯍꯝ ꯅꯣꯡꯃꯥꯏꯖꯤꯡ ꯆꯤꯡꯁꯦ ꯀꯩꯅꯣ ꯑꯣꯏꯔꯣꯏꯗ꯭ꯔꯣ ꯑ ꯂꯥꯡꯒꯣꯜ ꯆꯤꯡꯁꯦ ꯅꯠꯇꯕ꯭ꯔꯣ
ꯅꯠꯇꯤꯌꯦ ꯁꯤ ꯑꯣꯏꯗꯣꯏꯅꯦ
ꯑꯗꯨꯝ ꯕꯥꯔꯨꯅꯤꯁꯤ ꯑꯣꯏꯗꯣꯏꯔꯥꯕ
ꯎꯝ ꯃꯥꯅꯤ ꯃꯥꯅꯦ ꯕꯥꯔꯨꯅꯤꯖꯤ ꯑꯣꯏꯗꯣꯏꯅꯦ ꯅꯣꯡꯃꯥꯏꯖꯤꯡ ꯍꯥꯏ ꯑꯟꯑꯣꯗꯤꯕꯜ
ꯑꯣ ꯑꯩꯅ ꯑꯗꯨꯃ ꯉꯥꯎꯔꯨꯏꯕ
ꯅꯠꯇꯦ ꯅꯠꯇꯦ ꯅꯣꯡꯃꯥꯏꯖꯤꯡ ꯗꯤ ꯃꯣꯏ ꯃꯣꯏꯒꯤ ꯂꯥꯏꯗꯨ ꯀꯔꯤ ꯂꯥꯏ ꯂꯥꯠꯄꯅꯣ ꯈꯪꯗꯦꯀꯣ ꯑꯗꯨꯃꯗꯤ ꯂꯥꯡꯒꯣꯜ ꯂꯣꯝꯒꯤꯗꯣ ꯑꯗꯣ ꯅꯣꯡꯃꯥꯏꯖꯤꯡ ꯑꯣꯏꯔꯒꯗꯤ ꯁꯤ ꯑꯣꯏꯗꯣꯏꯕ
ꯂꯥꯡꯒꯣꯜꯒꯤꯗꯨꯁꯨ ꯏꯃꯥ ꯑ ꯀꯩꯅꯣ ꯑꯣꯏꯗꯣꯏꯅꯦꯕ ꯑꯌꯥꯡ ꯂꯩꯃ ꯄꯥꯟꯊꯣꯏꯕꯤ ꯑꯗꯨꯃꯥꯏ ꯑꯣꯏꯗꯣꯏꯅꯦꯕꯀꯣ
ꯑ
ꯑꯗꯨꯝ ꯍꯥꯏꯗꯤ ꯃꯣꯏꯗꯨꯖꯨ ꯀꯩꯅꯣ ꯑꯣꯏꯕꯅꯦꯕ ꯑ ꯑꯁꯤꯕ ꯄꯨꯕ ꯂꯥꯏ ꯑꯣꯏꯕꯅꯦꯕꯀꯣ
ꯑꯝ
ꯑꯗꯨꯅ ꯑꯩꯅ ꯈꯟꯕꯗ ꯑꯗꯨꯝ ꯄꯥꯟꯊꯣꯏꯕꯤꯒ ꯃꯥꯟꯅꯒꯗ꯭ꯔꯥꯅ ꯈꯜꯂꯦ ꯄꯥꯟꯊꯣꯏꯕꯤꯖꯨ ꯑꯗꯨꯝ ꯃꯥꯏ ꯁꯥꯏꯌꯣꯟ ꯑꯣꯏꯒꯗ꯭ꯔꯥꯅ ꯈꯜꯂꯦꯕ
ꯑꯣ
ꯄꯥꯟꯊꯣꯏꯕꯤꯒꯤ ꯁꯥꯟ ꯄꯥꯟꯊꯣꯏꯕꯤꯖꯨ ꯑꯁ ꯁꯤꯕꯒꯤ ꯑꯝ ꯑꯩꯈꯣꯏꯅ ꯍꯥꯏꯗꯔꯥ ꯁꯤꯔꯀꯥꯟꯗ ꯁꯥꯏꯌꯣꯟ ꯑ ꯇꯧꯔꯒ ꯑ ꯀꯩꯅꯣ ꯇꯧꯕ ꯂꯥꯛꯑꯦ ꯂꯧꯕ ꯂꯥꯛꯑꯦꯅ ꯍꯥꯏꯕꯗꯣ ꯑꯗꯨꯒꯤ ꯂꯧꯕ ꯂꯥꯛꯄꯗꯣ ꯑꯗꯨ ꯅꯨꯄꯤꯗꯣ ꯄꯥꯟꯊꯣꯏꯕꯤ ꯁꯥꯏꯌꯣꯟꯅꯦ ꯍꯥꯏꯕꯅꯦꯕ ꯑꯗꯨ ꯗꯤ ꯑꯗꯨ ꯑꯣꯏꯗꯣꯏꯅꯤ ꯎꯝ ꯏꯪꯈꯣꯜꯒꯤꯗꯨꯁꯨ
ꯎꯝ
ꯑꯩꯅ ꯑꯩꯟ ꯈꯜꯂꯤꯅꯤ ꯑ ꯀꯅꯣꯁꯤꯒ ꯑꯩꯈꯣꯏ ꯕꯥꯔꯨꯅꯤꯁꯦ ꯕꯥꯔꯨꯅꯤꯁ ꯁꯤ ꯂꯩꯗꯅ ꯑ ꯅꯃ ꯃꯥꯙꯕꯤꯒꯤ ꯗꯥꯛꯇꯔ ꯀꯃꯟꯒꯤ ꯃꯥꯙꯕꯤꯒꯤꯗ ꯀꯥꯟꯆꯤ ꯂꯩꯀꯣꯜ ꯍꯥꯏꯔꯒꯅ ꯀꯥꯟꯆꯤꯄꯨꯔꯗ ꯂꯩꯔꯦꯀꯣ ꯗꯩ ꯍꯩꯕꯣꯛ ꯆꯤꯡ ꯆꯤꯡꯈꯣꯡ ꯍꯥꯏꯔꯒꯁꯨ ꯀꯥꯟꯆꯤꯄꯨꯔꯗ ꯂꯩꯔꯦꯀꯣ ꯑꯗꯨꯒ ꯕꯥꯔꯨꯅꯤ ꯀꯥꯔꯝ ꯁꯤꯅꯦ ꯑꯁꯨꯛ ꯂꯥꯞꯅ ꯂꯥꯛꯑꯒ ꯕꯥꯔꯨꯅꯤ ꯀꯥꯔꯒ ꯑꯁꯨꯛ ꯂꯥꯞꯅ ꯂꯣꯠꯜꯂꯤꯖꯤ ꯀꯩ
ꯑꯍꯍꯍꯍ ꯋꯥꯔꯤꯅꯤ ꯀꯔꯤꯅꯣ ꯃꯤ ꯋꯥꯔꯤꯗꯗꯤ ꯂꯣꯏ ꯑꯣꯏꯊꯣꯛꯄ ꯌꯥꯏ
ꯙꯕꯤꯖꯤꯕꯨ ꯁꯥꯏꯗ ꯂꯩꯔꯤꯕ꯭ꯔꯥ ꯅꯠꯇ꯭ꯔꯒ ꯀꯥꯟꯆꯤꯗ ꯂꯩꯔꯤꯕ꯭ꯔꯥ ꯁꯤꯅꯤ ꯑꯩ
ꯎꯝ ꯃꯣꯏꯅ ꯋꯥꯔꯤ ꯑꯗꯨꯗ ꯌꯥꯎꯕ ꯄꯨꯈꯤ ꯃꯥ ꯌꯥꯎꯗ꯭ꯔꯣ ꯏꯄꯨ ꯆꯥꯍꯤ ꯀꯥꯌꯥꯅꯣ ꯍꯥꯏꯕ ꯑꯗꯨꯏ ꯄꯨꯈꯤꯒꯗꯣ ꯑꯁ ꯑꯗꯨꯝꯕꯗ ꯂꯩ
ꯔꯥꯖꯃꯟꯗꯤꯔ ꯄꯨꯈ꯭ꯔꯤ ꯀꯔꯤ ꯄꯨꯈ꯭ꯔꯤ ꯀꯥꯎꯈ꯭ꯔꯦ ꯃꯃꯤꯡꯗꯣ ꯄꯟꯈꯤꯕꯗꯣ ꯑꯥ ꯀꯥꯟꯆꯤ ꯂꯩꯀꯣꯟꯅꯦ ꯑꯥ
ꯃꯈꯣꯡꯗꯨꯅꯦ ꯕꯥꯔꯤ ꯆꯤꯡꯈꯣꯡ
ꯑ ꯀꯥꯟꯆꯤ ꯄꯥꯛꯇ ꯆꯪꯉꯒ ꯀꯥꯡꯆꯤ ꯂꯩꯀꯣꯟꯗ ꯑꯣ ꯗꯥꯛꯇꯔ ꯀꯥꯃꯜꯒꯤ ꯀꯥꯟꯆꯤ ꯂꯩ ꯀꯣꯟꯖꯤꯗꯤ ꯑꯣꯟꯊꯣꯛꯅ ꯄꯤꯛꯈꯔ꯭ꯦ ꯗ
ꯑꯦꯝꯃꯌꯨ ꯃꯅꯨꯡ ꯌꯧꯔꯀꯥꯟꯗꯨꯗ ꯈꯜꯂꯤꯕꯅꯤ ꯋꯥꯈꯜꯁꯦ ꯑꯩꯖꯨ ꯉꯥꯁꯥꯏꯁꯨ ꯀꯩꯅꯣ ꯕꯥꯔꯣꯅꯤ ꯆꯤꯡꯈꯣꯡ ꯑꯟꯊꯣꯛ ꯊꯤꯅ ꯑꯗꯨꯅ ꯑꯣꯟꯊꯣꯛ ꯊꯤꯅ ꯂꯥꯄ ꯝꯅꯈ꯭ꯔꯦꯗ ꯕꯥꯔꯨꯅꯤꯖꯦ ꯇꯥꯟꯅ ꯃꯥꯏ ꯎꯔꯤꯔꯩꯗꯨꯅ ꯀꯩꯅꯣꯗꯨꯒꯤ ꯕꯨꯕꯣꯟꯗꯨꯒꯤ ꯃꯇꯨꯡ ꯏꯟꯅꯔꯒ ꯕꯥꯔꯃꯤꯀꯥ ꯂꯥꯛꯠ ꯅꯤꯡꯉꯛ ꯆꯦꯜꯒꯔ꯭ꯦ ꯕ ꯀꯥꯅꯤꯡꯃꯟꯗꯅ ꯃꯥꯖꯨ ꯌꯦꯉꯨꯅꯦ
ꯀꯩꯅꯣꯅꯦ ꯑꯗꯨꯕꯨꯗꯤ ꯃꯣꯏꯁꯤꯒꯤ ꯕꯥꯔꯅꯤꯗꯣ ꯑꯩꯈꯣꯏ ꯁꯤꯗꯩ ꯀꯥꯗ꯭ꯔꯁꯨ ꯑꯁꯣꯝ ꯅꯥꯀꯟꯗ ꯀꯩꯅꯣꯝꯗꯩ ꯀꯥꯕ ꯌꯥꯏꯕ ꯄꯨꯕꯨꯕꯔꯣꯝꯗꯒꯤ ꯑꯗꯨꯝ ꯀꯥꯕ ꯌꯥꯏ ꯁꯤꯡꯖꯥꯃꯩ ꯁꯣꯝꯂꯀꯥꯟꯗ ꯑꯩ ꯀꯗꯥꯥꯏꯗꯅꯣ ꯐꯥꯎꯖꯤꯟ ꯌꯥꯕ ꯑ ꯑꯃꯁꯨ ꯂꯩ ꯂꯝꯕꯤ ꯑꯃ ꯂꯩꯒꯨꯝ ꯇꯧꯕꯅꯦ
ꯑꯣ ꯑꯩꯅ ꯂꯥꯞꯇꯤ
ꯇꯞ ꯂꯥꯥꯎ ꯇꯥꯕꯒ
ꯑꯗꯨꯅꯦ ꯍꯌꯦꯡ ꯈꯜꯂꯤꯖꯦ ꯃꯥꯗꯕꯤ ꯎꯔꯤꯔꯩꯁꯦ ꯁ꯭ꯋꯥꯏꯗꯒꯤ ꯍꯧꯔꯦ
ꯅꯠꯇꯦ ꯅꯠꯇꯦ ꯀꯣꯏꯕ ꯂꯥꯛꯄ ꯑꯣꯏꯗꯣꯏꯅꯦ
ꯑꯣꯟꯊꯣꯛ ꯂꯥꯞ ꯂꯥꯛꯈ꯭ꯔꯦ ꯁ꯭ꯋꯥꯏꯗꯒꯤ ꯑꯣꯏꯔꯤꯗ ꯅꯠꯇ꯭ꯔꯦ ꯑꯣꯟꯇꯣꯛ ꯂꯥꯞ ꯂꯥꯛꯈ꯭ꯔꯦꯍꯦ ꯃꯇꯝꯗꯗꯤ ꯍꯥꯏꯗꯤ ꯂꯥꯛꯄ ꯍꯥꯏꯁꯦ ꯃꯇꯝꯗꯗꯤ ꯈꯣꯡꯅ ꯑꯌꯥꯝꯕ ꯆꯠꯄ ꯇꯣꯏꯅꯦꯕ ꯁꯟ ꯒꯥꯔꯤꯒꯨꯝꯕ ꯇꯣꯡꯗꯣꯏꯅꯦꯕ
ꯎꯝ ꯄꯂꯦ
ꯗꯣ ꯂꯥꯞꯃꯟꯒꯔ꯭ꯦ ꯕ
ꯀꯥꯏꯗꯩ ꯒꯥꯔꯤꯗ ꯂꯥꯛꯄꯗꯨꯕꯥꯎ ꯄꯨꯡ ꯑꯃ ꯆꯪꯉꯤ ꯀꯥꯟꯁꯤꯗ
ꯎꯝ ꯑ ꯂꯝꯕꯤꯗ ꯐꯥꯎꯖꯟ ꯌꯥꯕ ꯑꯃꯗꯤ ꯂꯩꯒꯨꯝꯅꯤ ꯇꯧꯅꯦ ꯑꯗꯨꯣꯝꯗꯩꯩ ꯂꯥꯛꯄ ꯑꯗꯨꯃꯥꯏꯅ ꯄꯥꯕ ꯑꯣꯏꯔꯝꯕꯖꯨ ꯌꯥꯏ
ꯑ ꯑꯗꯣ ꯑꯁꯦ ꯑꯩ ꯌꯥꯔꯟꯄꯥꯥꯠ ꯂꯩꯕꯗꯣ
ꯑ
ꯑꯗꯨ ꯑꯗꯨꯝ ꯆꯤꯡ ꯃꯈꯣꯡꯗꯒꯤ ꯃꯊꯛꯇꯩ ꯂꯦꯞꯄ ꯌꯦꯡꯕꯗ ꯎꯕ꯭ꯔꯕ ꯄꯥꯠꯇꯣ ꯂꯝꯕꯤꯒꯤ
ꯑꯗꯨꯝ ꯂꯥꯛꯄꯗ ꯎꯕ ꯂꯝꯕꯤꯗꯨꯗ ꯎꯔꯤ ꯄꯥꯠꯇꯨ ꯑꯗꯨꯝ ꯑꯣꯏ ꯗꯣꯏꯅꯦ
ꯑꯗꯨ ꯃꯊꯛꯇ ꯂꯦꯞꯄꯒ ꯑꯗꯨꯝ ꯌꯦꯡꯕꯗ ꯎꯔꯦ
ꯑꯗꯨꯝ ꯉꯁꯥꯏ ꯂꯝꯕꯤ ꯌꯦꯡꯕꯗꯣ ꯒꯥꯔꯤ ꯊꯧꯕꯗꯣ ꯑꯗꯨꯝ ꯃꯈꯥ ꯆꯤꯡꯗꯁꯨ ꯂꯩ ꯂꯩꯈꯤꯗꯣ ꯑꯗꯨ ꯎꯏꯗꯣ ꯑꯗꯨꯝ ꯑꯗꯨ ꯌꯥꯔꯟꯄꯥꯠ ꯑꯗꯨꯝ ꯆꯤꯡꯉꯦ
ꯑꯩꯅ ꯍꯧꯖꯤꯛ ꯄꯣꯁꯇꯔ ꯊꯦꯠꯄꯗ ꯎꯔꯝꯃꯤꯅꯦꯕ
ꯎꯝ ꯑꯗꯋꯥꯏꯗꯅꯦ ꯃꯣꯏꯅ ꯎꯝ ꯀꯔꯤꯕ ꯚꯌꯨ ꯄꯣꯏꯟ ꯚ꯭ꯌꯨ ꯄꯣꯏꯟ ꯀꯥꯏꯅ ꯍꯥꯏꯅꯕꯗꯣ
ꯑꯣꯀꯦ ꯚ꯭ꯌꯨ ꯄꯣꯏꯟ ꯌꯦꯡꯕ ꯅꯨꯡꯉꯥꯏꯕꯒꯤ ꯇꯥꯔꯦ ꯑꯗꯨꯗꯤ
ꯏꯟꯁꯇꯥꯒ꯭ꯔꯥꯝꯗ ꯕꯦꯇꯔ ꯀꯪꯂꯩꯄꯥꯛ ꯍꯥꯏꯕ ꯑꯃ ꯄꯦꯖ ꯑꯃ ꯂꯩꯗ ꯈꯪꯉ ꯈꯪꯕ꯭ꯔꯥ
ꯑ
ꯑꯗꯨꯅꯒ ꯁꯤꯚꯤꯛ ꯁꯦꯟꯁꯀꯤ ꯁꯦꯡꯇꯣꯛꯄꯒꯤ ꯑꯃ ꯃꯐꯝ ꯑꯃ ꯚꯤꯌꯨ ꯄꯣꯏꯟ ꯇꯣꯏ ꯀꯥꯏꯅ ꯇꯧꯕꯗꯣ ꯈꯪ꯭ꯕꯔꯥ
ꯑꯥ
ꯑꯥ ꯑꯗꯨ ꯃꯐꯝꯗꯣ ꯑꯣꯏꯗꯣꯏꯅꯦ
ꯑ ꯌꯥꯔꯟꯄꯥꯠ
ꯉꯁꯥꯏ ꯄꯣꯁꯇꯔ ꯊꯦꯠꯍꯧꯕꯗꯣ ꯃꯣꯏꯅ ꯊꯦꯠꯂꯝꯕꯕꯨ ꯑꯣꯏꯔꯝꯕꯕꯨ ꯌꯥꯏ
ꯄꯥꯠꯇꯤ ꯎꯔꯛꯇꯔ꯭ꯦꯕ ꯑꯩꯁꯦ ꯑꯗꯨꯒ ꯂꯝꯕꯤꯗ ꯊꯦꯠꯄꯗ ꯎꯔꯛꯄ ꯍꯥꯏꯇꯥꯔꯦ ꯑꯦ ꯁꯥꯏ ꯂꯩꯔ ꯌꯥꯔꯟꯄꯥꯠꯁꯦ ꯁꯋꯥꯏ ꯌꯧꯛꯔꯑꯕ
ꯑꯦ ꯑꯗꯨꯗꯩ ꯊꯧꯒꯠꯂꯛꯏꯗꯣ ꯂꯝꯕꯤꯗꯣ ꯃꯈꯥꯗ ꯆꯤꯡꯗꯩꯅꯦ ꯊꯧꯒꯠꯂꯛꯏꯗꯣ ꯊꯧꯒꯠꯂꯛꯄ ꯂꯝꯕꯤꯗꯨꯗꯩ ꯑꯗꯨꯝ ꯑꯗꯨꯝ ꯑꯗꯨꯝ ꯑꯣꯢꯔꯦ ꯌꯥꯔꯜ ꯑꯗꯥꯏꯗꯩ ꯑꯗꯨꯝ ꯆꯤꯡꯉꯦ ꯎꯝ ꯉꯁꯥꯏ ꯀꯃꯥꯏꯅ ꯍꯥꯏꯗꯣꯏꯅꯣ ꯆꯤꯡ ꯂꯥꯟꯗꯔ꯭ꯤ ꯍꯧꯖꯤꯀꯥꯟꯗ ꯀꯩꯅꯣ ꯁ꯭ꯀꯨꯜꯒ ꯂꯩꯕꯒꯤ ꯂꯝꯕꯤ ꯆꯪꯍꯧꯕ ꯈꯪꯕ꯭ꯔꯥ
ꯎꯝ ꯎꯝ
ꯁꯤꯁꯨꯒ ꯂꯩꯕ ꯁꯤꯁꯨ ꯑꯅꯧꯕ ꯊꯥꯗꯣꯛꯄ ꯂꯩꯕ ꯂꯩꯕꯅꯤ ꯑꯗꯨꯋꯥꯏꯗꯒꯤ ꯑꯗꯨꯝ ꯆꯤꯡꯉꯦ
ꯑꯩꯅ ꯌꯦꯡꯕ ꯀꯥꯟꯗꯗꯤ ꯎꯗ꯭ꯔꯦꯕ ꯄꯥꯠꯇꯣ
ꯑꯣ ꯑꯩ ꯑꯗꯨꯝ ꯐꯖꯅ ꯇꯥꯛꯄꯤꯔꯦ ꯑꯩ ꯉꯁꯥꯏ ꯇꯥꯛꯄꯤꯔꯝꯗꯣꯅꯦ ꯏꯕꯥꯅꯤꯗꯣ ꯋꯥꯔꯤ ꯁꯥꯅ ꯂꯥꯛꯑꯝꯒꯗꯕꯅꯦ ꯌꯥꯗꯤꯕ ꯗꯣ ꯑꯗꯨꯗ ꯑꯩ ꯃꯥ ꯑꯣꯏ ꯋꯥꯔꯤ ꯁꯅꯥ ꯂꯩꯔꯦ ꯅꯪ ꯅꯥꯀꯟꯗ ꯐꯝ ꯂꯩꯕꯗ
ꯂꯝꯕꯤꯗꯤ ꯌꯦꯡꯑꯒ ꯂꯥꯛꯄꯅꯦ
ꯑ ꯇꯨꯝꯃꯤꯡꯉꯦ ꯀꯩꯗꯧꯒꯤ ꯗꯣꯏꯅꯣ
ꯇꯨꯝꯃꯨꯔꯅꯤ ꯊꯦꯡꯉꯦ
ꯑꯗꯨꯗꯤ ꯇꯨꯝꯃꯒꯦ ꯑꯩꯁꯨ
ꯍꯣꯏ ꯍꯣꯏ
ꯎꯝ ꯊꯝꯃꯒꯦ ꯀꯣꯟ ꯃꯨꯛ ꯇꯧꯔꯛꯀꯦ ꯎꯝ
ꯍꯣꯏ ꯍꯣꯏ ꯉꯥꯏꯈꯣꯀꯣ ꯑꯗꯣ ꯉꯥꯏꯍꯥꯛꯇꯪ ꯉꯥꯏꯈꯣ
ꯀꯩꯗꯧ ꯀꯩꯗꯧꯒꯦ
ꯇꯦꯟ ꯃꯤꯅꯠꯁ ꯁꯨꯃꯥꯏꯅ ꯊꯥꯔꯇꯤꯟ ꯑꯗꯨꯃꯥꯏꯅ ꯑꯃꯨꯛ ꯁꯥꯟꯅꯧ ꯍꯥꯏꯕꯅꯦꯕ ꯈꯔ ꯋꯥꯠꯇꯧ ꯃꯥꯜꯂꯦ ꯑꯗꯨꯒꯤꯗꯤ ꯋꯥꯔꯤ ꯑꯇꯣꯞꯄ ꯑꯃꯒ ꯇꯣꯄꯤꯛ ꯑ ꯍꯧꯗꯣꯔꯛꯑꯣ
ꯑꯥ ꯀꯣꯛ ꯆꯤꯠꯑꯦ ꯇꯨꯝꯅꯤꯡꯉꯦ ꯄꯨꯡꯗꯤ ꯕꯥꯔꯣ ꯇꯥꯔꯦ
ꯊꯦꯡꯃꯟꯈꯔꯦ ꯍꯌꯦꯡ ꯑꯃꯨꯛ ꯁꯥꯟꯅꯔꯁꯦ ꯐꯔꯦ ꯐꯔꯦ ꯊꯝꯃꯣ ꯊꯝꯃꯣ ꯍꯌꯦꯡ ꯁꯥꯟꯅꯔꯁꯤ ꯊꯦꯡꯃꯟꯈ꯭ꯔꯦ ꯏꯕꯥꯅꯤꯒꯤꯁꯤ
ꯍꯣꯏ
ꯊꯝꯃꯦ
ꯍꯣꯏ ꯍꯣꯏ